ꯍꯜꯂꯣ ꯑꯥ ꯀꯩꯗꯧꯔꯤꯅꯣ ꯇꯥꯕ꯭ꯔꯣ
ꯇꯥꯕ꯭ꯔꯣ
ꯇꯥꯏꯌꯦ ꯇꯥꯏꯌꯦ
ꯍꯜꯂꯣ
ꯇꯥꯗ꯭ꯔꯕꯣ
ꯁꯨꯃꯥꯢ ꯄꯥꯏꯌꯨꯀꯣ
ꯇꯥꯕ꯭ꯔꯣ
ꯎꯝ ꯀꯩꯗꯧꯔꯤꯒꯦ
ꯁꯨꯝ ꯍꯤꯞꯄꯒ ꯂꯩꯗ
ꯍꯜꯂꯣ ꯅꯪ ꯈꯣꯟ ꯇꯥꯗꯕꯀꯣ
ꯀꯩꯗꯧꯔꯤꯅꯣ
ꯁꯨꯝ ꯍꯤꯞꯄꯒ ꯂꯩꯌꯦ ꯍꯤꯞꯄꯒ ꯂꯩꯌꯦ
ꯂꯧꯕꯨꯛ ꯆꯠꯂꯒ ꯂꯥꯛꯄ ꯍꯥꯏꯔꯤ
ꯑꯣ... ꯅꯨꯡꯁꯥ ꯁꯥꯕꯅꯤꯅ ꯋꯥꯔꯝꯃꯅꯤꯍꯦ
ꯑꯌꯥ ꯂꯧꯥ ꯆꯠꯄꯗ ꯋꯥꯔꯦ
ꯍꯥꯥꯑ
ꯆꯥꯛ ꯏꯟꯁꯥꯡ ꯊꯣꯡꯉꯕꯣ ꯍꯥꯥꯑ
ꯅꯨꯡꯁꯥ ꯁꯥꯕꯒꯤ ꯁꯔꯝ ꯃꯅꯤꯕ ꯋꯥꯔꯝꯃꯅꯤꯕ ꯋꯥꯔꯝꯃꯅꯤ ꯍꯥꯏꯕꯅꯤꯗ
ꯍꯣꯏ ꯊꯥꯕꯤꯀꯣ ꯑꯧ
ꯍꯥ
ꯇ꯭ꯔꯣ
ꯋꯥꯗ꯭ꯔꯣ
ꯈꯋ꯭ꯥꯡ ꯒꯥꯁꯤ ꯅꯥꯔꯦ
ꯅꯨꯡꯁꯥ ꯁꯥꯕꯩꯔꯣ ꯅꯨꯡꯁꯥ ꯁꯥꯕꯒꯤ ꯔꯣꯕꯥ
ꯀꯩ ꯗꯧꯔꯤꯅꯣ
ꯁꯨꯝ ꯐꯃꯨꯡꯗ ꯍꯤꯞꯄꯒ ꯂꯩꯕꯅꯦ ꯐꯣꯟ ꯋꯥꯔꯤ ꯁꯥꯍ ꯉꯥꯍꯥꯛꯇꯪ ꯁꯥꯒꯦ ꯍꯥꯏꯅ
ꯎꯝ ꯀꯥꯏ ꯉꯁꯤꯗꯤ ꯊꯕꯛ ꯆꯠꯇ꯭ꯔꯣ
ꯆꯠꯂꯦ ꯆꯠꯂꯦ
ꯎꯝ ꯑꯦ ꯕꯣꯟ ꯌꯦꯡꯕ꯭ꯔꯥ ꯅꯪꯗꯦ
ꯑꯁ ꯅꯨꯡꯇꯤꯒꯤ ꯌꯦꯡꯉꯦ ꯍꯣꯏ
ꯉꯔꯥꯡ ꯖꯔꯃꯅꯤꯒ ꯑꯥꯏꯕꯣꯔꯤ ꯏꯁꯀꯣꯁ ꯁꯥꯟꯅꯕꯗꯨꯣ ꯀꯃꯥꯏꯅꯅꯣꯕ
ꯈꯪꯗꯦ ꯑꯩꯁꯨ ꯑꯁ ꯀꯔꯤ ꯊꯥꯖꯗꯦꯀꯣ ꯃꯣꯏꯒꯤ ꯀꯀꯅꯥꯅꯣ
ꯑꯩꯗꯤ ꯖꯔꯃꯅꯤ ꯉꯝꯃꯅꯤ ꯍꯥꯏꯅ ꯕꯦꯠꯇꯤꯡ ꯇꯧꯕꯅꯤꯅꯦ ꯖꯔꯃꯅꯤꯒꯤ
ꯎꯝ ꯍꯨꯝ
ꯑꯗꯨ ꯎꯄꯥꯏ ꯂꯩꯇ꯭ꯔꯦ
ꯎꯝ ꯄꯥꯏ ꯂꯩꯇ꯭ꯔꯦ
ꯑꯔꯡꯗꯤ
ꯍꯥꯥꯑ
ꯍꯥ
ꯀꯔꯤꯕ
ꯑꯩꯕꯨꯗꯤ ꯀꯩꯅꯣ ꯇꯧꯋꯦ ꯑꯥꯔꯖꯦꯟꯇꯤꯅꯥꯕꯨ ꯇꯧꯋꯦ
ꯑꯣ... ꯇꯣꯡꯉꯥꯜꯂꯦ ꯑꯗꯨꯗꯤ ꯏꯕꯥꯅꯤ ꯅꯅꯦꯗꯣ ꯇꯧꯗꯦꯗ ꯑꯩꯗꯤ ꯐꯥꯟꯀ ꯀꯩꯅꯣꯒ ꯑ
ꯑꯣ
ꯐ꯭ꯔꯥꯟꯁꯒ ꯇꯧ ꯐ꯭ꯔꯥꯟꯁꯀ ꯀꯩꯅꯣꯗꯣ ꯁꯄꯦꯟꯗꯣ
ꯑꯁ ꯑꯩꯁꯨ ꯑꯩꯁꯨ ꯁ꯭ꯄꯦꯟꯅꯦ ꯑꯥꯔꯖꯦꯟꯇꯤꯅꯥꯕꯨꯗꯤ ꯉꯝꯃꯣꯏ ꯍꯥꯏꯕꯗꯣ ꯈꯪꯉꯦꯗꯁ ꯁꯨꯝ ꯃꯦꯁꯤ ꯂꯩꯕꯒꯤ ꯁꯞꯄꯣꯔꯠ ꯇꯧ
ꯎꯝ
ꯂꯧꯅꯤꯡꯉꯥꯏ ꯃꯥꯜꯂꯦ
ꯇꯣꯉꯥꯜꯂꯦꯕ ꯏꯁꯄꯦꯟ ꯏꯁꯄꯦꯟꯒꯤ ꯒꯨꯁꯅꯥꯗꯣ
ꯍꯣꯏ ꯃꯣꯏꯒꯤꯗꯣ ꯑꯗꯨꯝ ꯅꯅꯩꯔꯛꯄꯅꯦꯀꯣ
ꯅꯩꯕꯅꯦ ꯍꯣ
ꯑꯗꯨ ꯃꯣꯏꯁꯦ
ꯀꯩꯅꯣ ꯇꯧꯕ ꯌꯥꯝ ꯂꯥꯏꯅ ꯈꯟꯕꯀꯣ ꯑꯣꯄꯣꯅꯦꯟꯁꯤꯡꯕꯨꯗꯣ
ꯎꯝ ꯎꯝ ꯑꯗꯨꯕꯨꯗꯤ ꯆꯨꯝꯃꯦ
ꯎꯝ ꯑꯗꯨ ꯍꯟꯗꯛꯇꯤ ꯃꯣꯏ ꯂꯧꯗ꯭ꯔꯗꯤ ꯌꯥꯔꯔꯣꯏꯍꯦ
ꯎꯝ
ꯍꯟꯗꯛ ꯏꯁꯄꯦꯟ ꯂꯧꯗ꯭ꯔꯗꯤ
ꯎꯝ ꯍꯥ
ꯃꯣꯏ ꯂꯧꯕ ꯌꯥꯕ ꯆꯥꯟꯁ ꯂꯩꯕꯅꯦꯕ
ꯎꯝ ꯂꯩ ꯂꯩ
ꯎꯝ